ꯑꯧ ꯇꯥꯔꯕꯣ
ꯇꯥꯔꯦ ꯀꯩ ꯏꯟꯖꯥꯡ ꯆꯥꯏ
ꯑꯩꯔꯣ ꯉꯁꯥꯏ ꯑ ꯏꯔꯣꯟꯕ ꯃꯣꯔꯣꯛ ꯁꯥꯢ ꯌꯥꯝꯅ
ꯑꯇꯩꯗꯤ
ꯑꯇꯩꯗꯤ ꯑꯩ ꯏꯔꯣꯟꯕꯗꯨ ꯆꯥꯗꯦ ꯆꯥꯛ ꯑꯉꯧꯕ ꯆꯥꯅꯤꯡꯉꯤ ꯍꯥꯏꯔꯒ ꯃꯣꯏꯖꯨ ꯉꯧꯗꯦ ꯑꯗꯨꯒ ꯌꯦꯔꯨꯝꯒ ꯊꯨꯝꯒ ꯆꯥꯛꯀ ꯇꯣꯠꯂꯦ ꯑꯗꯨꯒ ꯉꯁꯥꯏ ꯏꯔꯣꯝ ꯕ ꯃꯣꯔꯣꯛ ꯁꯥꯕꯗꯣ ꯃꯍꯤ ꯈꯤꯇ ꯍꯩꯖꯤꯜꯂꯒ ꯆꯥꯔꯦ
ꯍꯩꯃꯥ ꯌꯥꯝ ꯐꯠꯇꯦꯅꯥ ꯑꯗꯨꯗꯤ
ꯑꯦ ꯉꯥꯔꯥꯡ ꯎꯝ ꯉꯔꯥꯡ ꯈꯦꯆꯤ ꯃꯌꯥꯝ ꯂꯦꯝꯃꯦ ꯀꯣꯝꯄꯥꯛ ꯑꯃꯕꯨ ꯑꯗꯣ ꯉꯥ ꯃꯆꯥꯛ ꯂꯣꯏ ꯊꯥꯗꯣꯛꯈꯔꯦ
ꯑꯥꯏ ꯑꯈꯣꯏꯅ ꯁꯣꯝꯗ ꯆꯥ ꯐꯪꯗ ꯗꯧꯔꯤ ꯗꯨꯒ ꯅꯣꯏꯅ ꯈꯦꯆꯤ ꯀꯣꯝꯄꯥꯛ ꯑꯃ ꯂꯦꯝꯃꯤ
ꯀꯣꯝꯄꯥꯛ ꯑꯃꯨꯛ ꯂꯦꯝꯃꯦ ꯑꯗꯨꯒ ꯀꯩꯅꯣꯖꯨ ꯁꯒꯣꯜ ꯍꯋꯥꯏ ꯊꯣꯡꯕꯖꯨ ꯇꯦꯡꯀꯣꯠ ꯑꯃ ꯂꯦꯝꯒꯤ
ꯎꯇꯤꯗꯤ
ꯎꯠ ꯎꯇꯤ ꯎꯇꯤꯖꯨ ꯂꯦꯝꯃꯤꯗ ꯃꯌꯥꯝ ꯃꯤꯉꯣꯟꯗꯖꯨ ꯄꯤꯅꯤꯡꯉꯥꯏ ꯂꯩꯁꯜꯂꯛꯇ꯭ꯔꯦ ꯃꯌꯥꯝ ꯐꯪꯕꯅꯤꯅ ꯑꯗꯨꯒ ꯁꯦꯡꯀꯥ ꯍꯣꯏꯅꯖꯨ ꯑꯁꯣꯟꯗ ꯀꯩꯅꯣ ꯍꯣꯏꯅꯖꯨ ꯃꯣꯏ ꯎꯝ ꯁꯤꯡꯂꯨꯞꯀꯤ ꯀꯣꯟ ꯀꯩꯀꯥ ꯊꯝꯕꯗꯣ
ꯎꯝ
ꯍꯗ ꯄꯤꯔꯝꯃꯣꯏ ꯐꯦꯡꯅꯕ ꯀꯩꯀꯥ ꯇꯧꯔꯥ ꯄꯤꯔꯛꯄꯗꯖꯨ ꯑꯥ ꯃꯣꯏ ꯑ ꯃꯌꯥꯝ ꯌꯥꯎꯔꯛꯑꯦꯅ ꯍꯥ ꯑꯈꯣꯏꯗ ꯑꯥ ꯀꯩꯅꯣ ꯄꯨꯈꯝ ꯑꯝꯒ ꯇꯦꯡꯀꯣꯠ ꯑꯅꯤ ꯑꯝ ꯄꯨꯔꯒ ꯑꯥ ꯎꯠ ꯑ ꯎꯇꯤ ꯇꯦꯡꯀꯣꯠ ꯑꯃ ꯑꯗꯩꯗꯤ ꯁꯒꯣꯜ ꯍꯋꯥꯏ ꯊꯣꯡꯕ ꯇꯦꯡꯒꯣꯠ ꯑꯃ ꯑꯗꯒꯤ ꯑꯥ ꯃꯣꯔꯣꯛ ꯊꯣꯡꯕ ꯑꯃ ꯑꯗꯩꯗꯤ ꯆ ꯀꯩꯅꯣꯗꯣ ꯈꯦꯆꯤꯗꯣ ꯃꯌꯥꯝ ꯍꯥꯞꯄꯦ ꯑꯗꯨꯒꯤ ꯑꯃꯨꯛ ꯆꯥ ꯉꯝꯗ꯭ꯔꯦ ꯑꯁꯣꯝꯗ ꯑꯁꯣꯝꯗꯅ ꯑꯎꯝ ꯒ ꯑꯗꯨ ꯗꯥ ꯕꯥꯥꯃꯣꯟꯗꯩꯩ ꯑꯗꯨꯗꯥꯗꯣ ꯑꯩꯅ ꯑꯅꯤ ꯑꯃ ꯆꯦ ꯑꯁꯣꯟꯗ ꯑꯍ ꯑꯈꯣꯏ ꯆꯦ ꯍꯣꯏꯅ ꯃꯉꯥ ꯇꯔꯨꯛ ꯃꯨꯛꯀ ꯄꯨꯁꯜꯂꯦ ꯑꯗꯩꯗꯤ ꯑꯃꯨꯛ ꯈꯣꯏꯗꯨ ꯅꯨꯃꯤꯗꯥꯡ ꯋꯥꯏꯔꯝ ꯑꯃꯨꯛ ꯆꯠꯂꯒ ꯑꯥ ꯑꯃꯨꯛ ꯂꯧꯔꯨꯔꯦ ꯑꯃꯨꯛ ꯈꯗ꯭ꯔꯛ ꯉꯥꯗ꯭ꯔꯛ ꯇꯧꯔꯒ ꯆꯦꯔꯪ ꯈꯥꯎ ꯑꯅꯤ ꯑꯃꯨꯛ ꯑꯗꯩ ꯇꯞ ꯇꯥꯏ ꯂꯦꯝꯃꯦꯗꯅꯥ
ꯄꯨꯟꯅ ꯈꯦꯆꯤ ꯃꯌꯣꯝ ꯀꯌꯥ ꯐꯪꯉꯤ
ꯃꯉꯥ ꯇꯔꯨꯛ ꯇꯔꯦꯠ ꯃꯌꯣꯝꯃꯕꯥ ꯃꯌꯣꯝꯒꯤ ꯑꯣꯏꯔꯗꯤ ꯌꯥꯝꯗꯦꯗ ꯇꯔꯨꯛ ꯇꯔꯦꯠ ꯃꯨꯛ ꯈꯛꯇꯅꯤ ꯃꯉꯥ ꯃꯉꯥ ꯇꯔꯨꯛ ꯃꯨꯛ ꯑꯗꯨꯒ ꯄꯣꯈꯝ ꯑꯩꯅ ꯃꯔꯤ ꯂꯧꯔꯑꯦ
ꯀꯃꯥꯏꯅ ꯅꯪꯗꯤ
ꯑꯩꯅ ꯑꯃꯨꯛ ꯆꯪ ꯑꯃꯨꯛ ꯂꯧ ꯑꯃꯨꯛ ꯆꯪ ꯑꯃꯨꯛ ꯂꯧ ꯇꯧꯔꯒ ꯅꯨꯃꯤꯗꯥꯡ ꯋꯥꯏꯔꯝ ꯑꯃꯨꯛ ꯂꯧꯔꯨꯕ ꯑꯅꯤ ꯑꯃ
ꯎꯝ
ꯑꯗꯣ ꯑꯁ ꯉꯔꯥꯡꯅꯤ ꯅꯨꯡꯉꯥꯏꯒꯖꯥꯠꯅꯤꯕꯣ ꯀꯥꯡ ꯉꯥꯡ ꯀꯥꯡꯗꯣ ꯑꯈꯣꯏ ꯀꯥꯡ ꯇꯣꯡꯕꯗꯣ ꯑꯈꯣꯏꯖꯨ ꯌꯥꯎꯔꯦ
ꯀꯩꯒꯤ ꯏꯔꯨꯖꯗꯅ
ꯑꯣꯖꯤ ꯎ ꯑꯥ ꯐꯖꯅ ꯏꯔꯨꯖ ꯂꯣꯏꯔꯒꯅꯤ ꯆꯠꯏꯖꯦ ꯑꯗꯨꯒꯥ ꯀꯥꯡꯗ ꯏꯟꯕ ꯀꯥꯟꯗ ꯈꯣꯏꯖꯦ ꯆꯤꯡꯕ ꯐꯅ꯭ꯌꯥꯝ ꯌꯥꯎꯔꯝꯃꯦꯕ ꯂꯥꯛꯄ ꯈꯣꯠꯄ ꯇꯧꯔꯝꯃꯦꯕ
ꯎꯝ
ꯑꯗꯨꯒ ꯂꯥꯁꯇ ꯑꯈꯣꯏꯖꯨ ꯈꯪꯉꯛꯇꯅ ꯃꯅꯤꯡꯗ ꯄꯣꯠ ꯃꯌꯥꯝ ꯊꯝꯕꯗꯣ ꯕꯨ ꯌꯥꯜꯂ ꯆꯠꯄꯗꯨ ꯋꯥꯏꯌꯦꯗꯅꯥ ꯑꯗꯨꯒꯤ ꯃꯣꯏ ꯃꯅꯤꯡꯗ ꯄꯣꯠꯇꯨ ꯃꯊꯛꯇ ꯊꯥꯡꯒꯠꯂꯒ ꯇꯣꯡꯕꯗꯤ ꯃꯅꯤꯡꯗ ꯈꯤꯇꯪ ꯅꯞꯄꯗꯣ ꯑꯗꯨꯃꯥꯏ ꯇꯧꯔꯒ ꯑ ꯂꯥꯎꯗꯅ ꯈꯣꯠꯇꯅꯒ ꯑꯩ ꯈꯨꯕꯥꯛꯀ ꯈꯨꯗꯅ ꯏꯁꯩꯒ ꯁꯛ ꯇꯧꯔ ꯅꯨꯡꯉꯥꯏꯖꯥꯠꯅꯤ
ꯕꯥꯃꯣꯟꯅ ꯐꯨꯔꯛꯇ꯭ꯔꯣ
ꯑꯁ ꯐꯨꯗꯦꯗ ꯃꯅꯤꯡꯗ ꯏꯟꯅꯔꯛꯏ ꯃꯌꯥꯝꯗꯨꯖꯨ ꯀꯩꯝ ꯍꯥꯏꯗ ꯃꯅꯤꯡꯗ ꯏꯟ ꯢꯟꯅꯔꯛꯏ ꯃꯌꯥꯝꯗꯨꯗꯤ ꯇꯨꯡ ꯍꯟꯅ ꯌꯦꯡ ꯌꯥꯗꯦꯕ ꯆꯠꯈ꯭ꯔꯥꯗꯤ
ꯑꯣ
ꯑꯗꯣ ꯃꯃꯥꯡꯒꯤꯅꯗꯤ ꯌꯥꯏ ꯑꯗꯣ ꯃꯣꯏ ꯀꯩꯝ ꯍꯥꯏꯔꯛꯇꯦ ꯑꯈꯣꯏ ꯇꯣꯡꯃꯅꯤꯡ ꯃꯣꯏ ꯑꯈꯣꯏꯒꯤ ꯃꯅꯤꯡꯗ ꯃꯥ ꯆꯠꯂꯤꯅꯤ ꯑꯗꯨ ꯀꯩꯝ ꯍꯥꯏꯔꯛꯇꯦ ꯑꯈꯣꯏꯖꯨ ꯑꯗꯨꯝ ꯌꯥꯎꯁꯜꯂꯦ ꯑꯈꯣꯏ ꯃꯤ ꯑ ꯑꯍꯨꯝ ꯃꯔꯤꯃꯨꯛ ꯅꯞꯄꯤ ꯃꯅꯤꯡꯗ ꯇꯥꯅ ꯇꯥꯅ ꯑꯈꯣꯏ ꯅꯨꯡꯉꯥꯏꯖꯥꯠꯅꯤ ꯃꯣꯏꯅ ꯃꯨꯛ ꯑꯗꯨ ꯃꯃꯥꯡꯗ ꯃꯤ ꯃꯌꯥꯝ ꯆꯤꯡꯉꯤ
ꯀꯥꯡ ꯀꯌꯥ ꯆꯪꯉꯛꯏ ꯉꯔꯥꯡ
ꯑꯁ ꯀꯥꯡ ꯌꯥꯝ ꯆꯤꯡꯗꯦ ꯑ ꯑꯁꯣꯝꯗ ꯑꯝ ꯕꯥꯃꯣꯟꯗꯩ ꯊꯣꯛꯂꯛꯑꯦ ꯆꯤꯡꯉꯦ ꯆꯤꯡꯉꯦ ꯑꯗꯩꯗꯤ ꯑ ꯑꯁꯣꯝꯒꯤ ꯒ꯭ꯔꯥꯎꯟ ꯂꯣꯝꯗꯥꯏꯗ ꯈꯣꯡꯅꯥꯡꯒꯣꯡ ꯑꯆꯧꯕ ꯍꯧꯕꯒꯤ ꯍꯥꯏꯖꯟꯕꯝꯗꯣ
ꯎꯝ
ꯑꯗꯣꯝꯗ ꯍꯩꯖꯜꯂꯒ ꯂꯩꯔꯛ ꯂꯩꯔꯛ ꯑꯍꯥ ꯂꯩꯔꯛ ꯎꯝ ꯂꯩꯔꯛ ꯑꯟ ꯂꯩꯔꯛ ꯀꯩꯅꯣ ꯅꯠꯇꯦ ꯃꯤꯅꯤ ꯕꯖꯥꯔꯕꯨ ꯀꯩꯅꯣ ꯆꯤꯡꯉꯝꯃꯦ ꯑꯗꯨꯒ ꯑꯥ ꯆꯠꯂꯦ ꯆꯠꯂꯦ ꯑꯗꯨꯒ ꯀꯩꯅꯣꯒꯤ ꯑꯗꯨ ꯂꯩꯁꯜꯂꯛꯄ ꯀꯥꯟꯗꯩ ꯇꯣꯡꯕ ꯍꯧꯔꯦ
ꯏꯁꯀꯣꯟꯒꯤꯗꯤ ꯆꯤꯡꯉꯛꯇ꯭ꯔꯣ
ꯏꯁ꯭ꯀꯣꯟꯒꯤꯗꯤ ꯃꯣꯏ ꯂꯝ ꯀꯣꯏꯕꯅ ꯆꯨꯝꯅ ꯊꯣꯛ ꯊꯣꯛꯑꯝꯃꯒ ꯑꯗꯨꯝ ꯇꯧꯔꯒ ꯃꯇꯦꯛ ꯑꯃ ꯈꯇꯪ ꯊꯣꯝꯃꯒ ꯑꯗꯨꯝ ꯆꯦꯡ ꯖꯥ ꯆꯦꯡꯖꯥꯥꯏ ꯇꯧꯔꯝ ꯆꯪꯒ꯭ꯔꯦ ꯑꯗꯨꯗ ꯑꯈꯣꯏꯗꯤ ꯑꯍꯥꯟꯕ ꯎꯕꯗ ꯄꯨꯡ ꯑꯅꯤ ꯃꯈꯥꯏ ꯇꯥꯏꯗ ꯏꯔꯨ ꯂꯨꯖꯔꯒ ꯆꯠꯂꯦꯕꯀꯣ
ꯎꯝ
ꯈꯦꯆꯤ ꯀꯩꯀꯥ ꯂꯧꯕ ꯂꯥꯏ ꯀꯠꯄ ꯑꯗꯨꯒ ꯃꯣꯏ ꯊꯣꯛꯄ ꯉꯥꯠꯇꯪ ꯉꯥꯏꯌꯣ ꯀꯩꯅꯣ ꯑꯗꯨ ꯇꯩ ꯑꯗꯨ ꯇꯩ ꯏꯅꯛꯁꯨ ꯅꯛꯄꯖꯤꯕꯨ ꯀꯠꯄꯁꯤꯕꯨ ꯑꯗꯨꯝ ꯈꯗꯔꯛ ꯃꯥꯗ꯭ꯔꯛ ꯑꯝ ꯇꯧ ꯂꯩ ꯈꯣꯢꯗꯧ ꯁꯥꯎꯅꯤꯡꯗꯅ ꯊꯣꯛꯂꯛꯄꯅꯤ
ꯂꯧꯔꯛꯇ꯭ꯔꯦ ꯑꯗꯨꯗꯤ
ꯂꯧꯔꯛꯇ꯭ꯔꯦ ꯁꯥꯎꯅꯤꯡꯉꯦ ꯑꯗꯨꯒ ꯏꯁꯀꯣꯟ ꯏꯁꯀꯣꯟꯜꯒꯤꯅꯦꯅ ꯑꯃꯈꯛ ꯄꯨꯖꯔꯛꯄ ꯃꯌꯣꯝꯗꯨꯖꯨꯅꯦ ꯈꯥꯕ ꯀꯅꯣ ꯇꯧꯔꯦ ꯄꯨꯝ ꯂꯩꯔꯝ
ꯑꯗꯨꯝ ꯄꯨꯝꯕꯅꯦ ꯑꯗꯣ ꯅꯍꯃꯨꯛ ꯍꯤꯔꯨꯛ ꯄꯨꯝ ꯎꯠꯇꯤꯗꯣ ꯆꯥꯛꯇꯨꯗꯤ ꯆꯥꯕ ꯌꯥꯏꯌꯦꯕ ꯎꯠꯇꯤꯗꯣ ꯍꯦꯛꯇ ꯄꯨꯝꯕꯅꯦ ꯏꯟꯖꯥꯡꯗꯣ ꯅꯨꯡꯗꯥꯡꯗꯩ ꯊꯣꯡꯉ ꯊꯝꯕ꯭ꯔ ꯈꯪꯗꯦ
ꯑꯦ ꯑꯗꯨꯗꯤ ꯃꯣꯏꯗꯣ ꯃꯤ ꯂꯣꯏ ꯄꯨꯝꯃꯝꯃꯅꯤꯀꯣ
ꯄꯨꯃꯝꯃꯅꯤ ꯅꯍꯥꯟꯃꯨꯛꯁꯨ ꯄꯨꯃꯤꯗꯨꯗꯤ
ꯑꯩꯗꯤ ꯈꯪꯍꯧꯗꯦ ꯅꯍꯥꯃꯨꯛ ꯄꯨꯝꯃꯦꯗꯤ
ꯄꯨꯝꯒꯤꯝꯅꯤ ꯅꯍꯥꯟꯃꯨꯛꯁꯨ ꯎꯠꯇꯤ ꯄꯨꯝꯃꯝꯕꯒꯤ ꯈꯦꯆ꯭ꯔꯤ ꯈꯛ ꯆꯥꯏꯗꯣ
ꯎꯝ ꯅꯣꯏꯗꯤ ꯀꯩ ꯆꯤꯡꯕ ꯈꯣꯠꯄ ꯀꯦꯝ ꯇꯧꯗ꯭ꯔꯦ ꯆꯤꯡꯗ꯭ꯔꯦ
ꯑꯈꯣꯏꯗꯤ ꯌꯦꯡꯕ ꯑꯣꯏꯅ ꯆꯠꯂꯦ ꯉꯔꯥꯡ ꯋꯥꯡꯈꯩꯗ ꯆꯠꯂꯒ ꯆꯥꯛ ꯆꯥꯔꯒ ꯀꯥꯡꯒꯤ ꯀꯣꯅꯨꯡꯗ ꯌꯦꯡꯕ ꯆꯠꯁꯦ ꯍꯥꯏꯕꯗꯣ ꯌꯦꯡꯕ ꯆꯠꯇꯔꯦ ꯅꯨꯡꯁꯥ ꯌꯥꯝ ꯁꯥꯃꯜꯂꯦꯅꯥ ꯑꯗꯨꯒꯤ ꯇꯤꯚꯤꯗ ꯂꯥꯏꯚ ꯊꯥꯕꯗꯣ ꯑꯣꯏꯅ ꯌꯦꯡꯉ ꯂꯩꯔꯦ ꯑꯗꯨꯒ ꯅꯨ ꯗꯥꯡ ꯅꯨꯃꯤꯗꯥꯡꯒꯤ ꯄꯨꯡ ꯃꯉꯥ ꯇꯥꯔꯛꯄ ꯑꯗꯨꯋꯥꯏꯗ ꯌꯨꯝ ꯍꯟꯅꯕ ꯊꯣꯛꯂꯛꯑꯦ ꯑꯗꯨꯒ ꯂꯝꯕꯤꯗ ꯃꯇꯦꯛ ꯃꯇꯦꯛ ꯎꯏ ꯫ ꯀꯥꯡꯕꯨꯗꯤ ꯆꯤꯡꯕ ꯂꯣꯏꯒ꯭ꯔꯒ ꯂꯝꯕꯤꯗ ꯊꯝꯕꯗꯣ
ꯑꯥ ꯀꯣꯅꯨꯡ ꯃꯃꯥꯡꯗ ꯑꯃ ꯎꯔꯛꯑꯦ ꯗꯨꯒ ꯍꯜꯂꯛꯑꯒ ꯀ꯭ꯋꯥꯀꯩꯊꯦꯟꯒꯤ ꯁ꯭ꯀꯣꯟ ꯑꯗ꯭ꯋꯥꯏꯗ ꯑꯃꯨꯛ ꯎꯔꯦ ꯫ ꯑꯗ꯭ꯋꯥꯏꯗ ꯀꯥꯡ ꯑꯍꯨꯝ ꯃꯔꯤꯔꯥ ꯀꯩꯅꯣꯝ ꯎꯔꯛꯑꯦ ꯆꯤꯡꯕ ꯀꯥꯡ ꯃꯆꯥ ꯃꯆꯥ ꯏꯁ꯭ꯀꯣꯟ ꯅꯠꯇꯦ ꯀꯣꯅꯨꯡꯒꯤꯗꯗꯤ ꯀꯥꯡ ꯑꯆꯧꯕꯅꯤ
ꯑꯦ ꯆꯥꯎꯕ ꯄꯤꯛꯄ ꯂꯩꯔ ꯑꯈꯣꯏꯒꯤꯗꯗꯤ ꯕꯥꯃꯣꯟꯗ ꯑꯃ ꯁ꯭ꯀꯣꯟꯗ ꯑꯃ ꯑꯅꯤ ꯆꯤꯡꯉꯦ ꯑꯁꯣꯝꯒꯤ ꯃꯥꯃꯣꯟ ꯒꯤꯗꯨꯗꯤ ꯅꯥꯀꯟ ꯅꯥꯀꯟ ꯔꯣ ꯂꯥꯏꯒꯤ ꯐꯣꯇꯣ ꯈꯥꯖꯟꯕꯤ ꯌꯥꯝ ꯆꯥꯎꯕ ꯅꯠꯇꯦ ꯑꯗꯨꯒ ꯑꯁꯣꯝ ꯀꯣꯟꯒꯤꯗꯨꯅ ꯂꯩꯅ ꯅꯣꯏ ꯑꯈꯣꯏꯗꯣ ꯂꯩ ꯎꯝ ꯀꯔꯣꯅ ꯑꯥ ꯊꯝꯕꯥꯜꯂꯣ ꯊꯔꯣꯔꯣ ꯃꯌꯥꯝ ꯇꯧꯔꯒ ꯍꯦꯛꯇ ꯑꯔꯣꯏꯕꯤ ꯂꯋꯥ ꯆꯥꯎꯅ ꯇꯧꯋꯦ
ꯅꯪ ꯀꯣꯅꯨꯡꯒꯤ ꯀꯥꯡꯗꯣ ꯎꯔꯝꯒꯤꯔꯣꯏꯅꯦ ꯑꯃꯨꯛꯐꯥꯎ
ꯑꯁ ꯀꯥꯏ ꯆꯠꯕꯨꯛ ꯆꯠꯖꯗꯔ꯭ꯤ
ꯐꯣꯟꯗꯒ ꯌꯦꯡꯉꯨ ꯃꯊꯛꯇ ꯃꯤ ꯇꯔꯥꯃꯨꯛꯅꯦ ꯇꯣꯡꯉꯤꯖꯦ ꯂꯦꯞꯄꯒ
ꯎꯝ ꯀꯣꯅꯨꯡꯗ ꯂ ꯂꯥꯏꯐꯝ ꯆꯥꯝꯃ ꯒ ꯀꯌꯥꯅꯣ ꯂꯩ ꯍꯥꯏꯅꯦ ꯀꯪꯂꯥꯗ ꯍꯥꯏꯕ꯭ꯔ
ꯈꯪꯗꯦ ꯆꯥꯝꯃꯒꯅꯤꯄꯥꯥꯟ ꯑꯣꯏꯔꯝꯅꯤ
ꯆꯥ ꯀꯩꯀꯩ ꯊꯛꯑꯕꯣ
ꯆꯥ ꯅꯍꯥꯃꯨꯛ ꯌꯥꯝ ꯊꯛꯑꯝꯕꯅꯦ ꯍꯧꯖꯤꯛꯇꯤ ꯊꯛꯇ꯭ꯔꯦ ꯅꯣꯏ ꯀꯩ ꯏꯟꯖꯥꯡ ꯆꯥꯔꯒꯦ꯫
ꯑꯈꯣꯏꯗꯤ ꯑꯦꯛꯖꯥꯝꯅꯤꯅ ꯁꯒꯣꯜ ꯍꯋꯥꯏ ꯊꯣꯡꯕ ꯆꯥꯏ ꯫ ꯑꯗꯨꯒ ꯄꯐꯣꯔꯒ ꯀꯥꯡꯉꯧꯒ ꯫
ꯀꯅꯥꯟ ꯊꯣꯡꯉꯤꯕ ꯫
ꯅꯣꯏ ꯆꯦꯅ ꯊꯣꯡꯉꯤꯕ ꯫
ꯎꯝ ꯀꯩꯅꯣꯗꯤ ꯫ ꯍꯨ ꯍꯨꯔꯦꯟꯖꯨ ꯑꯃꯨꯛ ꯁꯧꯒꯣ ꯑ ꯀꯩꯅꯣ ꯁꯒꯣꯜ ꯍꯋꯥꯏ ꯊꯣꯡꯕ ꯆꯥꯗꯣꯏꯔꯣ
ꯍꯣꯔꯦꯟ ꯊꯣꯡꯉꯔꯣꯏ ꯁꯒꯣꯜ ꯍꯋꯥꯏꯖꯦ ꯑꯗꯨꯝ ꯆꯥꯔꯅꯤ
ꯎꯝ ꯁꯒꯣꯜ ꯍꯋꯥꯏ ꯑꯗꯣ ꯁꯒꯣꯜ ꯍꯋꯥꯏ ꯌꯥꯝ ꯆꯥ ꯐꯠꯇꯦ ꯑꯥ ꯅꯨꯡ ꯂꯩꯒ ꯍꯥꯏꯕꯅꯦ
ꯁꯒꯣꯜ ꯍꯋꯥꯏꯅꯒ ꯌꯥꯗꯦꯗ ꯑꯦꯛꯖꯥꯝꯗ ꯅꯪꯗꯦ ꯫
ꯎꯝ ꯄꯨꯛ ꯂꯥꯝꯃꯛꯄ
ꯄꯨꯛ ꯂꯥꯝꯃꯛꯄ ꯅꯠꯇꯦ ꯁꯒꯣꯜ ꯍꯋꯥꯏ ꯆꯥꯅꯩꯗꯣ ꯌꯥꯝ ꯊꯨꯅ ꯌꯥꯡꯅ ꯏꯅꯕꯅꯦ ꯍꯥꯏꯗ꯭ꯔꯣ ꯑꯗꯣ ꯏꯗꯦꯕ
ꯑꯁ ꯀꯩ ꯍꯥꯏ ꯆꯞ ꯃꯥꯟꯅ ꯄꯣꯠꯅꯤꯗꯥ ꯋꯥꯍꯩꯒꯤꯅꯤꯗ ꯃꯣꯏꯖꯦ ꯀꯩꯅꯣ ꯑꯥꯥ ꯀꯩꯅꯣꯝ ꯍꯥꯏꯒꯦ ꯇꯧꯔꯝꯕꯅꯦ ꯀꯥꯎꯔꯦꯅꯦ
ꯁꯒꯣꯜ ꯍꯋꯥꯏ
ꯁꯒꯣꯜ ꯍꯋꯥꯏ ꯆꯥꯔꯁꯨ ꯀꯥꯟꯅ ꯅꯪꯗꯔꯦ ꯏꯕ
ꯂꯥꯏꯔꯤꯛ ꯇꯧꯗ꯭ꯔꯕꯣ
ꯍꯂꯛꯇ ꯉꯥꯏꯔꯤꯌꯦ ꯑꯦꯛꯖꯥꯝ ꯂꯥꯏꯔꯤꯛ ꯇꯧꯗ꯭ꯔꯗꯤ
ꯑꯦ ꯊꯦꯡꯅ ꯄꯨꯡ ꯀꯌꯥꯗꯩ ꯆꯠꯂꯤꯕ
ꯄꯨꯡ ꯅꯤꯄꯥꯟꯗꯒꯤ
ꯎꯝ
ꯄꯨꯡ ꯃꯔꯤꯗ ꯍꯜꯂꯛꯄ
ꯑꯥ ꯏꯃꯥꯟꯅꯕꯒꯩꯁꯨ ꯉꯔꯥꯡ ꯏꯃꯥꯟꯕ ꯖꯤꯅꯕ ꯀꯥꯡ ꯆꯤꯡꯕꯩꯁꯤꯗ ꯑꯁꯣꯝꯅ ꯏꯃꯥꯟꯅꯕꯉꯩ ꯇꯔꯨꯛ ꯑꯃ ꯂꯩꯔꯦ ꯁꯣꯝꯗ ꯑꯃꯨꯛ ꯁꯣꯝꯅ ꯃꯤ ꯑꯅꯤ ꯂꯩꯔꯦ ꯁꯣꯝ ꯄꯨꯡ ꯀꯔꯝꯕ ꯄꯨꯟꯗꯣꯏꯅꯣ ꯈꯪꯗꯗꯅ ꯑꯅꯤꯒꯤꯗꯣ ꯑꯣꯏꯅ ꯄꯨꯟꯁꯜꯂꯦ ꯑꯗꯨꯒ ꯃꯣꯏ ꯃꯥ ꯑꯈꯣꯏ ꯀꯩꯅꯣ ꯇꯧꯁꯜꯂꯦ ꯑꯗꯨ ꯑꯈꯣꯏ ꯑꯍꯨꯝ ꯃꯔꯤ ꯑꯗꯨꯝ ꯌꯦꯟꯅꯔꯦ
ꯀꯩꯗꯧꯒꯦ ꯀꯩ ꯀꯩ ꯂꯥꯛꯂꯛꯀꯦ ꯀꯤꯍꯣꯝ ꯌꯥꯎꯕ꯭ꯔꯣ
ꯀꯤꯍꯣꯝ ꯑꯃ ꯄꯤꯔꯛꯑꯦ ꯕꯥꯆꯧꯅꯥ
ꯑꯇꯩꯗꯤ
ꯍꯁ ꯑꯗꯨꯕꯨ ꯃꯥ ꯀꯤꯍꯣꯝ ꯀꯤꯍꯣꯝ ꯑꯃ ꯌꯥꯎꯔꯦ ꯑꯗꯩꯗꯤ ꯆꯨꯖꯥꯛ ꯃꯉꯥ ꯇꯔꯨꯛꯃꯨꯛ ꯌꯥꯎꯔꯦ ꯍꯧꯖꯤꯛꯗꯤ ꯑꯥ ꯊꯝꯆꯦꯠ ꯊꯝꯆꯦꯠ ꯃꯉꯥꯃꯨꯛ ꯌꯥꯎꯔꯦ ꯑꯗꯨꯒ ꯎꯝ ꯀꯩꯕ ꯃꯔꯨ ꯃꯔꯨꯗꯣ ꯀꯩꯅꯣꯝ ꯍꯥꯏꯗꯥꯏꯅꯦ ꯑꯗꯨꯝ ꯀꯠꯅꯕꯗꯣ ꯃꯤꯅꯥ
ꯑꯪꯒꯨꯔ
ꯑꯥ ꯑꯥ ꯑꯪꯒꯨꯔꯗꯤ ꯌꯥꯎꯗꯦ ꯑꯈꯣꯏ ꯅꯍꯥꯟ ꯂꯥꯛꯄꯗ ꯑꯗꯨꯒ ꯀꯩꯅꯣꯗꯣ
ꯊꯣꯏꯗꯤꯡ
ꯅꯠꯇꯦꯍꯦ ꯀꯩꯅꯣ ꯄꯥꯟꯕꯤ ꯑꯃ ꯆꯥ ꯌꯥꯕ ꯀꯩꯅꯣꯗ ꯃꯅꯨꯡꯗ ꯃꯔꯨ ꯃꯔꯨ ꯇꯧꯔꯒ ꯆꯥꯕꯗꯣ ꯍꯦꯛ ꯑꯉꯥꯡꯕꯒ ꯇꯧꯔꯥ
ꯍꯩꯕꯣꯡ
ꯅꯠꯇꯦ